ꯆꯥꯛꯁꯔꯔꯕꯣ
ꯆꯥꯗ꯭ꯔꯤ ꯊꯣꯡꯔꯤ ꯅꯣꯏꯗꯤ
ꯆꯥꯗ꯭ꯔꯤꯌꯦ ꯊꯣꯡꯕ ꯍꯧꯗ꯭ꯔꯤꯌꯦ
ꯑꯣ ꯊꯦꯡꯃꯟꯗ꯭ꯔꯣ
ꯑꯁ ꯊꯦꯡꯗꯤ ꯊꯦꯡꯉꯦ ꯎꯄꯥꯏ ꯂꯩꯇꯦꯅꯦ ꯍꯧꯖꯤꯛꯇ ꯍꯜꯂꯛꯇ ꯉꯥꯏꯔꯤꯅꯦꯍꯦ
ꯀꯗꯥꯥꯏ ꯆꯠꯄꯅꯣ
ꯊꯕꯛ ꯆꯠꯂꯨꯔꯦꯅꯦ ꯅꯪꯗꯤ ꯑꯩꯅ ꯊꯣꯡ ꯂꯣꯏꯅꯦ ꯊꯣꯡꯕꯤꯅꯕ ꯃꯤ ꯂꯩꯇꯦ
ꯅꯪ ꯃꯊꯟꯇ ꯂꯩꯕ꯭ꯔꯣ
ꯊꯟꯗ ꯂꯩꯌꯦ ꯎꯄꯥꯢ ꯂꯩꯇꯦ
ꯑꯗꯨꯗꯤ ꯅꯪ ꯁꯪꯕ ꯇꯥꯔꯦꯅꯦ
ꯄꯥꯏ ꯂꯩꯠꯇꯦ ꯅꯣꯏꯗꯤ ꯃꯤ ꯀꯌꯥ ꯂꯩ ꯒꯦ
ꯍꯨꯏꯁꯨ ꯃꯤ ꯑꯅꯤ ꯑꯍꯨꯝ ꯂꯩꯌꯦ
ꯃꯤ ꯑꯃ ꯊꯥꯔꯛꯑꯣ ꯑꯩꯉꯣꯟꯗ
ꯊꯥꯔꯛꯀꯦ
ꯊꯝ
ꯅꯪꯒꯤ ꯊꯣꯡꯕꯤꯅꯕ ꯍꯣꯏ ꯌꯥꯏ
ꯍꯥꯡ ꯌꯦꯟꯁꯥꯡ ꯊꯣꯡꯕꯤꯅꯕ ꯃꯤ ꯑꯃ ꯊꯥꯔꯛꯑꯣ
ꯃꯤ ꯊꯥꯕꯤ ꯌꯥꯗ꯭ꯔꯣ ꯅꯍꯥꯟꯗꯒꯤ ꯑꯩꯈꯣꯏ ꯆꯤꯛꯀꯟ ꯆꯤꯛꯟ ꯊꯣꯡꯉꯖꯤ
ꯑꯁ ꯅꯣꯏ ꯃꯅꯥꯛꯇ ꯑꯣꯏꯅ ꯂꯥꯛꯑꯁꯤꯔ
ꯅꯪ ꯇꯣꯡꯝꯕꯇ ꯇꯂꯗꯤꯂ ꯂꯣ
ꯄꯨꯡ ꯀꯌꯥ ꯆꯪꯒꯅꯤ
ꯄꯨꯡ ꯑꯃ ꯂꯩꯗꯤ ꯆꯥꯕ ꯌꯥꯔꯅꯤ
ꯑꯁ ꯑꯗꯨꯗꯤ ꯋꯥꯠꯂꯤꯅꯦꯍꯦ ꯁꯚꯦꯟ ꯇ꯭ꯣꯇꯤ ꯐꯥꯏꯚ ꯇꯥꯔꯦ ꯍꯧꯖꯤꯛ ꯄꯨꯡ
ꯏꯔꯨꯔꯒ ꯑꯗꯨꯝ ꯂꯥꯛꯑꯗꯤ ꯌꯧꯔꯅꯤ ꯑꯗꯨꯝ ꯃꯇꯝ ꯃꯇꯝ ꯌꯧꯔꯅꯤ
ꯈꯣꯡꯅ ꯇꯞꯅ ꯇꯞꯅ ꯋꯥꯋꯀꯤꯡ ꯑꯣꯏꯅ ꯂꯥꯛꯑꯒꯦ ꯑꯗꯨꯗꯤꯀꯣ ꯅꯣꯏ ꯃꯤ ꯑꯍꯨꯝ ꯀꯦꯖꯤ ꯀꯌꯥ ꯂꯩꯒꯦ
ꯑꯩꯈꯣꯏꯗꯤ ꯀꯦꯖꯤ ꯑꯃꯃꯝ ꯑꯗꯨꯝ ꯆꯥꯏꯔ ꯃꯤ ꯑꯃꯅ ꯀꯦꯖꯤ ꯑꯃ
ꯃꯤ ꯑꯃꯥꯅ ꯀꯖꯤ ꯑꯃ ꯑꯃꯥ ꯆꯕꯅꯦ
ꯑꯗꯨ ꯑꯣꯏ ꯇꯔꯗꯤ ꯑꯩꯒꯤ ꯁꯔꯨꯛ ꯌꯥꯎꯗꯦꯅꯦ
ꯌꯥꯏ ꯅꯪ ꯂꯥꯛꯀꯦ ꯍꯥꯏꯗꯤ ꯑꯗꯨꯝ ꯑꯩꯈꯣꯏꯁꯨ ꯇꯪꯈꯥꯏ ꯇꯪꯈꯥꯏ ꯑꯗꯨꯝ ꯄꯤꯕ ꯌꯥꯔꯦꯅ
ꯅꯪ ꯍꯣꯏꯅꯦ ꯑꯗꯨꯏꯗꯗꯤ ꯑꯩ ꯀꯦꯖꯤ ꯑꯃ ꯃꯈꯥꯏ ꯀꯦꯖꯤ ꯑꯃ ꯃꯈꯥꯏ ꯆꯥ ꯐꯪꯗꯧꯔꯤ
ꯌꯥꯏ ꯌꯥꯏ ꯑꯔꯦꯕꯗꯣ ꯂꯅ ꯄꯨꯔ ꯆꯠꯂꯣ
ꯑꯔꯦꯝꯕ ꯑꯩꯗꯤ ꯑꯔꯦꯝꯕ ꯈꯣꯝꯕ ꯂꯥꯛꯄ ꯇꯥꯔꯦ ꯑꯗꯨꯗꯤ
ꯑꯗꯨ ꯅꯠꯇꯦ ꯅꯪ ꯀꯦꯖꯤ ꯑꯃ ꯃꯈꯥꯏ ꯆꯥꯅꯤꯅ ꯅꯪ ꯅꯪꯅ ꯆꯥꯕ ꯑꯔꯦꯝꯕꯗꯣ ꯄꯨꯔ
ꯑꯩꯅ ꯆꯥꯔꯒꯗꯤ ꯂꯦꯝꯃꯔꯣꯏꯗ
ꯍꯥ ꯑꯗꯨꯗꯤ ꯄꯨꯂꯞ ꯑꯍꯨꯝ ꯑꯣꯏꯅꯤ ꯉꯁꯤꯗꯤ ꯅꯪꯃꯨꯛ ꯄꯤꯖꯔꯒꯦ ꯑꯩꯈꯣꯏ ꯑꯗꯨ
ꯅꯣꯏ ꯁꯨꯃꯥꯏꯅ ꯇꯧꯁꯦ ꯅꯣꯏ ꯅꯣꯏꯒꯤ ꯇꯪꯈꯥꯏ ꯇꯪꯈꯥꯏ ꯈꯥꯏꯗꯣꯛꯑꯦꯗꯅ
ꯑꯥ
ꯑꯩꯅ ꯑꯃ ꯃꯈꯥꯏ ꯆꯥꯔꯅꯦꯕꯀꯣ ꯅꯣꯏꯒꯤ ꯇꯪꯈꯥꯏ ꯇꯪꯈꯥꯏ ꯅꯣꯏꯅ ꯆꯥꯔꯀꯥꯟꯗ ꯂꯦꯝꯃꯛꯄꯗ ꯑꯣꯏꯅ ꯄꯨꯔꯒꯦ
ꯌꯥꯏ ꯌꯥꯏ
ꯅꯠꯇꯗꯤ ꯍꯌꯦꯡꯒꯤ ꯈꯥꯛꯑꯒ ꯊꯝꯒꯦ ꯍꯥꯏꯔꯕ
ꯅꯠꯇꯦꯍꯦ ꯅꯪ ꯂꯩꯅ ꯄꯤꯔꯅꯦ ꯑꯃ ꯐꯥꯎ ꯂꯦꯝꯍꯜꯂꯣꯏ ꯑꯩꯈꯣꯏꯒꯤ ꯌꯨꯝꯗ
ꯑꯗꯨꯅꯦ ꯑꯗꯨꯃꯥꯏꯅ ꯇꯧꯋꯤ ꯇꯥꯔꯗꯤ ꯑꯩ ꯂꯥꯛꯄ ꯌꯥꯏꯕ ꯅꯠꯇꯦ ꯅꯇꯗꯤ ꯑꯁ ꯄꯤꯖꯕ ꯈꯛꯇꯪ ꯇꯧꯒꯦ ꯍꯥꯏꯔꯒꯗꯤ ꯑꯩ ꯇꯜꯂꯦꯕ
ꯑꯗꯨꯗꯤ ꯅꯪꯁꯨ ꯀꯣ ꯌꯥꯝ ꯋꯥꯅ ꯂꯥꯛꯄꯤꯒꯀꯣ ꯆꯥꯕꯗꯗꯤ ꯆꯥꯕꯗꯗꯤ ꯄꯤꯁ ꯃꯉꯥ ꯇꯔꯨꯛꯇ ꯍꯦꯟꯅ ꯆꯥꯕ ꯉꯝꯃꯣꯏꯅ ꯅꯪꯁꯨ
ꯑꯁ ꯑꯩꯗꯤ ꯑꯗꯨꯝ ꯄꯤꯔꯤꯈꯩ ꯑꯗꯨꯝ ꯆꯥꯈꯤꯅꯤ ꯑꯃ ꯃꯈꯥꯏ ꯑꯣꯏꯒꯦꯔꯥ ꯑꯅꯤ ꯅꯣꯏꯅ ꯑꯅꯤ ꯈꯥꯏꯗꯣꯔꯦ ꯑꯅꯤ ꯑꯗꯨꯝ ꯆꯥ ꯂꯣꯏꯁꯤꯟꯈꯤꯅꯤ
ꯀꯥꯏꯅꯤꯕ ꯀꯣ
ꯑꯩ ꯑꯩꯉꯣꯟꯗ ꯏꯀꯥꯏꯕ ꯍꯥꯏꯕꯗꯣ ꯑꯩ ꯈꯪꯗꯦ ꯑꯩ ꯑꯩꯉꯣꯟꯗꯗꯤ ꯑꯗꯨꯒꯨꯝꯕꯗꯨꯣ ꯂꯩꯇꯦꯅꯦ ꯑꯗꯨꯗꯅꯤꯅꯦ ꯕꯦꯔꯥ ꯀꯥꯔꯤꯁꯦ
ꯑꯗꯨꯅ ꯐꯥꯕꯅꯦ
ꯅꯣꯏ ꯅꯣꯏ ꯅꯣꯏ ꯆꯥꯕ ꯐꯪꯉꯔꯣꯏꯗ꯭ꯔꯥ ꯁꯤꯅꯦ ꯑꯩꯅ ꯈꯜꯂꯤꯁꯦ
ꯀꯩꯗꯗ ꯑꯩꯈꯣꯏꯗꯤ ꯅꯪ ꯅꯪ ꯑꯍꯟꯕ ꯂꯥꯛꯄꯅꯤꯅ ꯑꯗꯨꯝ ꯅꯪ ꯄꯨꯛꯊꯅ ꯆꯥꯔꯗꯤ ꯌꯥꯔꯦ ꯑꯦꯍꯗꯤ
ꯉꯁꯤꯅ ꯌꯦꯟ ꯇꯥꯔꯦ ꯍꯌꯦꯡꯅ ꯀꯔꯤ ꯇꯥꯔꯦ
ꯍꯌꯦꯡꯅ ꯍꯌꯦꯡꯗꯤ ꯅꯪ ꯉꯁꯤ ꯑꯩꯈꯣꯏ ꯑꯃ ꯆꯥꯕ ꯂꯥꯛꯇꯣꯏꯅꯦ ꯅꯠꯇ꯭ꯔꯣ
ꯉꯁꯤ ꯂꯥꯛꯇꯣꯏꯅꯦ ꯉꯁꯤ ꯂꯥꯛꯑꯒ ꯌꯦꯟꯁꯥꯡꯁꯦ ꯇꯁꯇꯣ ꯍꯥꯟ ꯅ ꯈꯪꯉꯒ ꯂꯥꯛꯀꯗꯣꯏꯅꯦ ꯍꯌꯦꯡꯁꯨ ꯀꯩꯒꯨꯝꯕ ꯍꯥꯎꯔꯝꯃꯦ ꯍꯌꯦꯡ ꯑꯃꯨꯛ ꯑꯃꯨꯛ ꯂꯥꯛꯑꯦ ꯀꯩꯒꯨꯝꯕ ꯍꯥꯎꯔꯝꯗ꯭ꯔꯦ ꯑꯁ
ꯑꯩꯈꯣꯏ ꯅꯨꯡꯇꯤ ꯆꯥꯕ ꯂꯥꯛꯀꯦ ꯍꯥꯏꯕ ꯅꯪꯁꯨꯀꯥꯏ ꯏꯀꯥꯏꯕ ꯈꯪꯗꯦ
ꯅꯣꯏꯅ ꯉꯁꯤꯁꯦ ꯐꯖꯅ ꯊꯣꯡꯉꯝꯃꯒꯗꯤ ꯑꯗꯨꯝ ꯂꯥꯛꯅꯤꯡꯉꯛꯑꯅꯦꯕ ꯀꯩꯒꯨꯝꯕ ꯃꯍꯥꯎꯗꯨꯣ ꯈꯔ ꯀꯩꯅꯣ ꯇꯧꯅ ꯊꯣꯡꯉꯝꯕ ꯑꯣꯏꯇꯥꯔꯗꯤ ꯑꯁ ꯃꯊꯪꯗ ꯑꯃꯨꯛ ꯂꯥꯛꯄꯗ
ꯃꯊꯪꯗ ꯃꯊꯪꯗ ꯅꯪ ꯊꯣꯡꯉꯛꯑꯣ ꯑꯩ ꯂꯧꯔꯛꯀꯦ ꯍꯥꯏꯅ ꯍꯥꯏꯗꯤ ꯌꯥꯏꯑꯕꯀꯣ
ꯑꯁ ꯑꯗꯨꯕꯨꯗꯤꯗꯨ ꯃꯊꯪ ꯃꯊꯪ ꯋꯥꯔꯤꯗꯣ ꯃꯊꯪ ꯃꯊꯪ ꯂꯥꯛꯀꯅꯤꯅꯦ
ꯐꯠꯇꯦ ꯆꯥꯕ ꯂꯥꯛꯒꯦꯅ ꯍꯥꯏꯗꯤ ꯅꯪꯁꯨ
ꯉꯁꯤ ꯍꯥꯟꯅ ꯉꯁꯤ ꯍꯥꯟꯅ ꯑꯣꯐꯔ ꯇꯧꯔꯣꯕ
ꯍꯣꯏꯗ ꯉꯁꯤꯒꯤꯗꯤ ꯉꯁꯤꯅꯤ ꯑꯩꯁꯨ ꯆꯥꯕ ꯂꯥꯛꯑꯣ ꯍꯥꯏꯅ ꯀꯥꯎꯕꯗꯨꯗꯤ ꯑꯃꯨꯛ ꯊꯣꯡꯕ ꯇꯥꯔꯦ ꯀꯩꯁꯨ ꯀꯩꯗꯦ ꯅꯪꯒꯤ
ꯑꯁ ꯃꯇꯝ ꯌꯥꯝ ꯂꯧꯗꯧꯔꯤ ꯑꯗꯨꯗꯤ
ꯅꯪ ꯅꯪ ꯉꯁꯥꯏ ꯍꯥꯏꯔꯛꯇꯦ ꯑꯗꯨꯒꯤ ꯑꯩꯈꯣꯏꯁꯨ ꯈꯪꯍꯧꯗꯕꯀꯣ
ꯑꯁ ꯉꯁꯥꯏꯅ ꯍꯥꯏꯔꯝꯃꯗꯤ ꯐꯒꯗꯕ ꯌꯨꯝ ꯆꯪꯗꯕꯤ ꯌꯨꯝ ꯆꯪꯗꯕꯤ ꯅꯣꯏꯔꯣꯝꯗ ꯗꯥꯏꯔꯦꯛ ꯍꯦꯛꯇ ꯆꯪꯉꯕ ꯌꯥꯕꯅꯤ
ꯍꯣꯏ ꯑꯗꯨꯅꯦ ꯅꯪ ꯍꯥꯟꯅ ꯀꯣꯜ ꯇꯧꯔꯛꯄ ꯌꯥꯗ꯭ꯔꯣ
ꯅꯪ ꯉꯁꯥꯏꯅ ꯍꯥꯏ ꯌꯥꯗ꯭ꯔꯥ ꯑꯩꯈꯣꯏ ꯑꯍꯨꯝ ꯈꯛꯇꯪ ꯂꯩꯌꯦ ꯑꯗꯨꯃꯥꯏꯅ ꯌꯦꯟ ꯊꯣꯡꯉꯦ ꯈꯣꯠꯂꯦꯅ ꯉꯁꯥꯏꯅꯗꯤ ꯍꯥꯏꯗꯦ ꯑꯗꯣ ꯍꯧꯖꯤꯛ ꯈꯛꯇ ꯍꯥꯏꯔꯛꯑꯦ
ꯅꯪꯁꯨ ꯂꯥꯛꯇꯕ ꯑꯝꯗ ꯍꯥꯏꯔꯛꯇꯕ ꯑꯗꯒꯤ ꯑꯩꯁꯨ
ꯉꯁꯤꯗꯒꯤꯗꯤ ꯑꯩ ꯉꯁꯤ ꯂꯥꯛꯑꯅꯤ ꯉꯁꯤ ꯂꯥꯛꯑꯒꯗꯤ ꯉꯁꯤꯗꯤꯦ ꯑꯗꯨꯝ ꯆꯥꯔꯒ ꯍꯜꯂꯒꯦꯕꯀꯣ ꯅꯣꯏꯒꯤ ꯑꯔꯦꯝꯕ ꯈꯔ ꯈꯔ ꯂꯦꯝꯕ
ꯑ ꯇꯤꯐꯤꯟꯗ ꯍꯥꯥ ꯄ꯭ꯂꯥꯁꯇꯗ ꯍ ꯀ ꯊꯥ
ꯑꯩ ꯄꯨꯔꯛꯀꯦꯍꯦ ꯑꯗꯨꯒꯤꯗꯤ ꯅꯣꯏꯅ ꯍꯥꯞꯄꯗꯣ ꯅꯣꯏꯒꯤꯗꯤ ꯃꯥꯡꯉꯅꯦꯕ ꯈꯜꯂꯅꯤ ꯁꯤꯤꯟ ꯅꯨꯡꯊꯤꯟꯗ ꯑꯩ ꯂꯣꯏ ꯄꯨꯔꯛꯀꯦ
ꯅꯪꯗꯤ ꯌꯥꯝ ꯄꯤꯔꯛꯀꯦꯔ ꯍꯥꯏꯅ ꯈꯜꯂꯒ ꯑꯆꯧꯕ ꯑꯃ ꯄꯨꯔꯛꯑꯗꯤ ꯑꯩꯈꯣꯏꯁꯨ
ꯑ ꯆꯕꯅꯠꯇꯦ ꯑ ꯀꯩꯅꯣꯗꯨꯣ ꯀꯩꯅꯣ ꯑꯍꯨꯝ ꯃꯔꯤ ꯃꯊꯣꯟ ꯃꯊꯣꯟ ꯀꯩꯅꯣ ꯁꯥ ꯇ ꯄꯨꯔꯛꯀꯦ ꯉꯁꯤꯁꯦ ꯃꯊꯦꯜ ꯑꯇ ꯌꯦꯟ ꯈꯛꯇꯪ ꯊꯣꯡꯝꯕꯤꯔ ꯭ꯔꯒ ꯏ
ꯑꯗ ꯑꯗꯨꯗ ꯇꯧꯅꯤ ꯇꯧꯅꯤ ꯑꯗꯨꯁꯨ
ꯑꯗꯨꯅꯦ ꯑꯗꯨꯅꯦ ꯑꯗꯨ ꯑꯗꯨ ꯑꯗꯨ ꯑꯗꯨ ꯑꯗꯨꯗꯣ ꯑꯩꯈꯣꯏ ꯆꯥꯕ ꯍꯧꯗ꯭ꯔꯤꯉꯩꯗ ꯇꯣꯉꯥꯟꯅ ꯍꯧ ꯂꯧꯊꯣꯛꯀꯗꯧꯕꯀꯣ
ꯌꯥꯏ ꯌꯥꯏ
ꯑꯣ ꯆꯥꯕ ꯍꯧꯈ꯭ꯔꯒꯗꯤ ꯑꯗꯨꯝ ꯀꯩꯅꯣ ꯇꯧꯦ ꯑꯥꯎ ꯑꯥ
ꯍꯌꯦꯡ ꯍꯟꯆꯤꯀꯤ ꯑꯣꯏꯅꯁꯨ ꯑꯩ ꯆꯥꯛ ꯊꯣꯡꯅꯥ ꯑꯗꯨꯝ ꯄꯤꯒꯦꯕ ꯉꯁꯤ ꯄꯤꯔꯤꯒꯦꯕ ꯇꯤꯐꯤꯟꯗ ꯍꯥꯞꯄꯣ ꯑꯗꯨꯒ
ꯉꯁꯤ ꯍꯥꯟꯅ ꯆꯥꯒꯦꯕ ꯍꯥꯎꯔꯝꯗꯗꯤ ꯑꯩ ꯍꯌꯦꯡꯁꯤꯒꯤꯗꯤ ꯄꯨꯅꯤꯡꯗꯦꯕ
ꯄꯔꯣꯏ ꯍꯥꯏꯔꯣ ꯑꯗꯨꯗꯤ ꯁꯥꯁꯨ ꯄꯤꯔꯣꯏ ꯍꯥꯏ ꯄꯨꯣꯅꯕ
ꯅꯠꯇꯦ ꯍꯥꯎꯔꯝꯗ꯭ꯔꯗꯤ ꯍꯌꯦꯡꯁꯤꯒꯤ ꯄꯨꯔꯒ ꯑꯃꯨꯛ ꯍꯥꯎꯇ꯭ꯔꯗꯤ ꯆꯥꯕꯗꯨꯣ ꯌꯥꯔꯣꯏꯗꯧꯕ ꯎ
ꯍꯣꯏ ꯑꯗꯨꯗꯤ ꯅꯪ ꯑꯗꯨ ꯊꯣꯡꯕ ꯍꯥꯏꯕ꯭ꯔꯥ ꯅꯪꯗꯤ
ꯆꯦꯡꯗꯤ ꯀꯔꯤ ꯆꯦꯡꯅꯣ ꯁꯨꯄꯔ ꯐꯥꯏꯅꯦꯜ
ꯃꯩꯇꯩ ꯆꯦꯡꯅꯤ ꯆꯥꯕ ꯂꯥꯛꯑꯣ
ꯑꯗꯨ ꯃꯩꯇꯩ ꯆꯦꯡ ꯈꯛꯇꯪꯗꯤ ꯊꯣꯡꯕ ꯌꯥ ꯐꯠꯇꯦ
ꯍꯧꯕꯅꯦꯍꯦ ꯍꯧꯕꯅꯦ ꯑꯗꯨꯁꯨ ꯅꯞ-ꯅꯞ ꯂꯧꯔꯒ꯫
ꯅꯞ-ꯅꯞ ꯂꯥꯎꯕꯗꯣ ꯐꯥꯒ ꯁꯥꯒ ꯆꯥꯕꯗ ꯗꯤ ꯁꯥꯒ ꯄꯥꯕꯗꯗꯤ ꯀꯩꯅꯣ ꯇꯧꯋꯦ ꯃꯤ꯫
ꯍꫭꯏ ꯆꯨꯝꯑꯦ꯫
ꯀꯩꯅꯣ ꯑꯥ ꯌꯥꯝ ꯆꯥꯛ ꯌꯥꯝ ꯆꯪꯗꯦꯕ ꯑꯗꯨꯅ ꯁꯨꯄꯔꯐꯥꯏꯟꯗ ꯃꯤꯛꯁ ꯇꯧꯋꫭ꯫ ꯑꯩꯒꯤꯗꯃꯛꯇ ꯍꯧꯖꯤꯛ ꯊꯥꯡꯒꯠꯇꯣꯏ ꯅꯠꯇ꯭ꯔꯣ꯫
ꯑꯗꯨ ꯁꯨꯨꯄꯔꯐꯥꯏꯅ ꯄꯨꯔꯛꯑꫭ ꯅꯌꯨꯝꯗꯒꯤ ꯂꯩꯔꯗꯤ ꯅꯠꯇ꯭ꯔꯒ ꯂꯩꯔꯛꯑꯣ ꯍꯣꯏ꯫
ꯀꯦꯖꯤ ꯑꯃ ꯂꯩꯔꯛꯀꯦ ꯍꯣꯏ꯫
ꯍꯣꯏ-ꯍꯣꯏ ꯌꯥꯏ꯫
ꯀꯦꯖꯤ ꯑꯃ ꯂꯩꯔꯛꯀꯦ ꯑꯗꯨꯒ ꯑꯗꯨ ꯔꯥꯁꯀꯔꯗꯔꯣ꯫
ꯀꯃꯒꯗꯕꯅꯤ꯫
ꯑꯗꯨ ꯑꯣꯏꯇꯥꯗꯤ ꯌꯥꯏ ꯅꯠꯇꯗꯤ ꯔꯥꯏꯁ ꯀꯔ ꯊꯣꯡꯗꯣꯏ ꯑꯣꯏꯇꯥꯔꯗꯤ ꯑꯇꯩ ꯆꯦꯡ ꯑꯣꯏꯔꯁꯨ ꯔꯥꯏꯁ ꯀꯨꯀꯔꯗ ꯊꯣꯡꯑꯗꯤ ꯍꯥꯎꯇꯕꯅꯦꯕ꯫
ꯇꯦꯕꯥ
ꯑꯗꯨꯅ ꯁꯨꯄꯔꯐꯥꯏꯟ ꯑꯣꯏꯔꯁꯨ ꯀꯨꯀꯔꯗ ꯀꯥꯝꯃ ꯐꯖꯅ ꯊꯣꯡꯉꯗꯤ ꯍꯥꯎꯕꯅꯦ꯫ ꯇꯨ ꯆꯦ ꯑ ꯆꯥꯛꯄꯨꯗꯤ ꯑꯩꯅ ꯊꯣꯡꯒꯦ ꯑꯩ ꯂꯥꯛꯑꯒꯀꯣ꯫ ꯅꯣꯏ ꯍꯩꯔꯣꯏ ꯏꯁꯤꯡꯒꯤ ꯇꯥꯏꯃꯤꯡ ꯀꯩꯀꯥꯗꯣ ꯂꯣꯏ ꯑꯝꯇ ꯈꯪꯉꯣꯏꯕ ꯅꯣꯏ꯫
ꯅꯪ ꯅꯪ ꯅꯪꯅ ꯈꯪꯉꯝꯅꯤ ꯅꯪ ꯅꯨꯡꯇꯤ ꯊꯣꯡꯕꯤꯀꯣ ꯅꯊꯟ
ꯍꯣꯏ ꯅꯨꯡꯇꯤꯒꯤ ꯊꯣꯡꯕꯅꯤꯅ ꯑꯩꯗꯤ ꯆꯥꯛꯀꯤꯇꯤ ꯑꯗꯨꯝ ꯑꯦꯛꯁꯄꯤꯔꯤꯌꯦꯟꯁ ꯐꯖꯅ ꯂꯩꯌꯦ꯫
ꯑꯗꯣ ꯏꯟꯁꯥꯡꯒꯤꯗꯤ ꯂꯩꯇ꯭ꯔꯣ꯫
ꯌꯦꯟꯁꯥꯡꯒꯤꯁꯨ ꯑꯗꯨꯝ ꯂꯩꯌꯦ ꯅꯣꯏꯅ ꯑꯃꯨꯛ ꯆꯥꯈꯗꯤ ꯐꯔꯛ ꯇꯥꯅꯤꯌꯦ꯫
ꯑꯗꯨꯏꯗꯤ ꯄꯣꯏꯖꯟ ꯍꯥꯞꯀꯗꯧ ꯃꯥꯜꯂꯦ꯫ ꯑꯌꯥ ꯌꯥꯏ-ꯌꯥꯏ꯫
ꯑꯩꯅ ꯊꯣꯡꯉꯒ ꯅꯪ ꯅꯣꯏꯅ ꯆꯥꯈ꯭ꯔꯗꯤ ꯑꯁ꯫ ꯅꯣꯡꯃ ꯈꯛꯇ ꯅꯠꯇꯦꯅꯦ ꯅꯪ ꯅꯣꯡꯃ ꯍꯥꯏꯔꯤꯗꯣ ꯍꯟꯖꯟ ꯍꯟꯖꯟ ꯆꯥꯒꯦ ꯍꯥꯏꯔꯛꯀꯅꯦꯕ꯫
ꯑꯗꯨꯏꯗꯤ ꯃꯇꯝ ꯑꯗꯨꯒꯤ ꯃꯇꯥꯡꯒꯤ ꯑꯣꯏꯅ ꯑꯗꯨꯝ ꯃꯇꯝ
ꯍꯣꯏ ꯆꯥ ꯆꯥꯈ꯭ꯔꯀꯥꯟꯗ ꯑꯗꯨꯝ ꯈꯪꯉꯛꯀꯅꯤ ꯑꯗꯨꯒꯤꯗꯨꯗꯤ꯫ ꯑꯗꯣ ꯑꯩꯁꯨ ꯉꯁꯤ ꯅꯣꯏꯔꯣꯝꯗ ꯆꯥꯔꯒ ꯈꯪꯒꯗꯕꯅꯤ ꯀꯩꯒꯨꯝꯕ
ꯍꯣꯏ ꯑꯃꯨꯛ ꯑꯃꯨ ꯍꯣꯏ ꯑꯃꯨꯛꯀ ꯅꯪꯅ ꯎꯝ ꯍꯥꯎꯋꯦꯅ ꯍꯥꯏꯗꯤ ꯑꯩꯁꯨ ꯑꯗꯨꯝ ꯑꯃꯨꯛ ꯀꯧꯅꯤꯗ ꯆꯥꯕ ꯂꯥꯛꯑꯣ ꯍꯥꯏꯅ꯫
ꯑꯁ ꯍꯥꯎꯈ꯭ꯔꯗꯤ ꯅꯪꯅ ꯀꯧꯗ꯭ꯔꯁꯨ ꯑꯗꯨꯝ ꯂꯥꯛꯀꯗꯧꯔꯅꯤ꯫ ꯍꯥꯎ ꯍꯥꯎꯔꯗꯤ ꯀꯣ
ꯉꯁꯤꯒꯤ ꯍꯥꯎꯔꯗꯤ ꯅꯪꯅ ꯀꯧꯗ꯭ꯔꯁꯨ ꯑꯗꯨꯝ ꯂꯥꯛꯑꯗꯕꯅꯦ ꯑꯩ꯫
ꯌꯥꯏ ꯑꯗꯨꯁꯨ ꯌꯥꯏ꯫
ꯄꯨꯡꯁꯦ ꯄꯨꯡ ꯇꯔꯦꯠ ꯇꯥꯈ꯭ꯔꯗꯤ ꯑꯩ ꯌꯧꯔꯛꯑꯦ ꯍꯥꯏꯅ ꯈꯜꯂꯣ꯫ ꯎꯝ
ꯄꯟꯅꯗꯨꯅ ꯇꯔꯦꯠꯔꫭ
ꯇꯔꯦꯠꯇ ꯌꯧꯔꯛꯑꯗꯤ ꯅꯤꯄꯥꯜꯗ ꯑꯗꯨꯝ ꯆꯥꯔꯒ ꯍꯟꯕ ꯌꯥꯔꯦꯗꯅ꯫
ꯌꯥꯏꯑꯦ ꯑꯗꯣ ꯑꯈꯣꯏ ꯊꯣꯡꯕ ꯂꯣꯏꯔꯒꯦꯔꯥ ꯂꯩ ꯍꯤꯔꯣꯏꯗ꯭ꯔꯥ ꯍꯥꯏꯅ ꯄꯥꯈꯠꯄ꯫
ꯑꯁ ꯑꯗꯨꯕꯨꯗꯤ ꯉꯥꯏꯒꯅꯤ ꯂꯥꯛꯑꯒ ꯑꯗꯨꯝ꯫ ꯋꯥꯔꯤ ꯋꯥꯇꯥꯏ ꯁꯥꯟꯅꯔꯒ ꯂꯩꯕ ꯌꯥꯔꯦ ꯀꯩꯅꯣ ꯄꯨꯡ ꯑꯃꯒꯨꯝꯕꯗꯤ ꯑꯗꯨꯝ ꯋꯥꯔꯤ ꯁꯥꯟꯅꯔꯒ ꯂꯩꯕ ꯌꯥꯏ ꯀꯩꯅꯣ
ꯍꯣꯏ ꯆꯨꯝꯃꯦꯀꯣ ꯅꯪꯁꯨ ꯑꯗꯨꯝ ꯂꯥꯛꯔꯒ ꯃꯇꯦꯡ ꯄꯥꯡꯕ ꯌꯥꯏꯌꯦꯕ꯫
ꯆꯥꯕ ꯈꯛꯇꯪ ꯂꯥꯛꯄꯗꯗꯤ ꯈꯔ
ꯏꯔꯣ ꯅꯪ ꯂꯥꯒ ꯏꯔꯣꯝꯕꯥ ꯑꯃ ꯁ ꯇꯃꯣ
ꯍꯣꯏ ꯑꯩ ꯏꯔꯣꯝꯕꯗꯣ ꯏꯔꯣꯝꯕ ꯑꯩꯁꯦ ꯀꯩꯅꯣ ꯑꯣꯏꯅ ꯄꯨꯔꯛꯀꯦ ꯊꯥꯡꯖꯤꯡ ꯑꯣꯏꯅ ꯊꯥꯡꯖꯤꯡ ꯆꯥꯕ ꯅꯠꯇ꯭ꯔꯣ
ꯆꯌ‌ꯦꯗꯥ
ꯊꯥꯡꯖꯤꯡꯒꯤ ꯊꯥꯡꯖꯤꯡꯒ ꯏꯔꯣꯜꯂꯗꯤ ꯐꯖꯅ ꯍꯥꯎꯕꯅꯦꯍꯦ
ꯅꯪ ꯅꯪ ꯌꯥꯝ ꯍꯥꯏꯔꯝꯅꯦ ꯅꯪ ꯌꯥꯝ ꯍꯥꯏꯔꯝꯅꯦ ꯑꯗꯨ ꯁꯦꯝꯕꯗꯣ
ꯑꯗꯨꯕꯨꯗꯤ ꯁꯦꯝꯒꯦꯅꯤ ꯃꯆꯜꯗꯣ ꯐꯖꯅ ꯀꯩꯅꯣ ꯇꯧꯔꯒ
ꯆꯥꯅꯤꯡꯉꯦꯍꯦ ꯅꯪ ꯁꯦꯝꯕꯗ
ꯆꯥꯔꯗꯕꯅꯤ ꯆꯥꯔꯗꯕꯅꯤ ꯐꯖꯅ ꯆꯥꯔꯗꯕꯅꯤ
ꯍꯣꯏ
ꯏꯔꯣꯝꯕꯅꯦ ꯆꯝꯐꯨꯠꯅꯦ ꯉꯁꯤꯒꯤꯗꯤ ꯌꯦꯟ ꯊꯣꯡꯕ ꯂꯩꯔꯦ ꯑꯩꯅ ꯑꯩꯅ ꯄꯨꯔꯛꯀꯗꯣꯏꯁꯦ ꯊꯥꯡꯖꯤꯡ ꯄꯨꯔꯛꯑꯅꯤ ꯍꯧꯖꯤꯛꯁꯦ ꯀꯣ ꯄꯨꯡ ꯃꯣꯔꯣꯛ ꯀꯩꯀꯥꯗꯤ ꯂꯩꯔꯕꯣ
ꯁꯨꯄꯔ ꯐꯥꯏꯟꯕ꯭ꯔꯥ ꯑꯣ ꯑꯗꯨ ꯂꯩꯔꯦ ꯍ ꯎꯝ ꯑꯗꯌꯦꯦ
ꯁꯥꯕ ꯎꯝꯂꯣꯔꯣ ꯁꯥꯔꯣꯏꯗꯕ꯭ꯔꯣ
ꯁꯥꯕꯅꯦ ꯑꯁꯥꯕꯅ ꯄꯥꯝꯗ꯭ꯔꯣ ꯑꯣ ꯂꯥꯛꯑꯣ ꯅꯪꯥꯛ ꯅꯪ ꯂꯥꯛꯄꯗ ꯈꯪꯒꯅꯤ
ꯌꯥꯝ ꯁꯥꯗꯗꯤꯦ ꯑꯩ ꯂꯩꯔꯛꯀꯦ ꯍꯥꯏꯕꯅꯤꯅ
ꯂꯩꯑꯕ ꯅꯪ ꯇ꯭ꯔꯥꯏ ꯇꯧꯅꯤꯡꯉꯥꯏ ꯅꯪ ꯍꯦꯛ ꯂꯥꯛꯄꯗ ꯑꯃꯥ ꯄꯤꯒꯦꯕ
ꯆꯥꯛ ꯆꯥꯗ꯭ꯔꯤꯉꯩꯗ ꯑꯗꯨꯗꯤ ꯅꯪꯅꯤ ꯌꯦꯟꯖꯥꯡꯗꯣ ꯃꯍꯥꯎ ꯑꯝꯇ ꯈꯪꯉꯔꯣꯏꯗ
ꯐꯖꯗꯕꯒꯤ ꯃꯍꯣꯜ ꯑꯩꯈꯣꯏ ꯃꯔꯣꯛꯒꯤ ꯃꯍꯧꯁꯦ
ꯆꯔꯗꯤ ꯂꯣꯏꯔꯦꯍ‌ꯦ
ꯃꯇꯨꯡ ꯃꯅꯥꯎ ꯑꯃꯨꯛ ꯂꯥꯛꯄ ꯇꯜꯂꯅꯤꯕ ꯑꯩꯕꯨꯗꯤ ꯄꯥꯝꯃꯦꯅꯦ ꯃꯣꯔꯣꯛꯇꯣ ꯌꯥꯝ ꯀꯟꯅ ꯁꯥꯕ ꯑꯣꯏ ꯑꯣꯏꯇꯥꯔꯗꯤ ꯄꯥꯝꯃꯦꯕ ꯁꯥꯗꯕ ꯑꯣꯏꯇꯥꯔꯗꯤ ꯇꯜꯂꯦꯕꯅꯦ
ꯑꯁꯥꯕ ꯄꯥꯝꯅꯤꯅ ꯌꯥꯝ ꯁꯥꯕꯅꯤ
ꯌꯥꯝ ꯆꯥꯟꯅꯗꯧꯔꯤ ꯑꯗꯨꯗꯤ ꯎꯃꯣꯔꯣꯛ ꯂꯩꯔꯛꯑꯅꯤ ꯊꯥꯡꯖꯤꯡ ꯂꯩꯔꯛꯑꯅꯤ ꯑꯗꯨ ꯗꯤ ꯑ ꯁꯨꯄꯔ ꯐꯥꯏꯟ ꯂꯩꯔꯛꯑꯅꯤ ꯀꯩ ꯀꯩꯅꯣ ꯋꯥꯠꯂꯤꯗꯣ ꯍꯥꯏꯔꯛꯑꯣ
ꯑꯗꯨ ꯌꯥꯔꯦ ꯅꯠꯇꯦ ꯑꯃ ꯂꯧꯔꯥꯛ ꯑ ꯀꯩꯅꯣꯝꯃꯜ ꯂꯔꯒ ꯀꯣꯀꯣ ꯀꯣꯂꯥ
ꯑꯣꯀꯥ ꯀꯣꯂꯥ
ꯑꯥ
ꯀꯛꯥ ꯑꯗꯨꯅ ꯌꯥꯔꯗ꯭ꯔꯥ ꯅꯨꯨꯄꯥ ꯀꯨꯠꯕꯤꯕꯨꯗ ꯂꯩꯔꯛꯑꯒꯦꯀꯣ
ꯑꯗꯨꯗꯤ ꯌꯥꯔꯣꯏꯍꯦ
ꯃꯤ ꯃꯔꯤꯗꯣ ꯑꯗꯨꯝ ꯒ꯭ꯂꯥꯁꯇ ꯈꯤꯇꯪ ꯈꯤꯇꯪ ꯀꯩꯅꯣ ꯇꯧꯔꯒ
ꯃꯗꯦ ꯅꯝ ꯊꯥꯔꯣ ꯑꯦꯔꯤꯑ ꯏꯊꯟ ꯇꯧꯒ ꯑꯣꯏ ꯑꯦꯔꯤꯌꯥ
ꯑꯩꯕꯨꯗꯤ ꯑꯗꯨꯝꯕꯗ ꯊꯛꯅꯤꯡꯗꯦꯕ
ꯑꯗꯨꯗꯤ ꯑꯩꯗꯃꯛ ꯄꯨꯔꯛꯑꯣ ꯀꯨꯟꯒꯤ
ꯑꯩꯗꯤ ꯏꯁꯤꯡ ꯃꯤꯅꯔꯦꯜ ꯋꯥꯇꯔꯗꯣ ꯂꯨꯄꯥ ꯇꯔꯥ ꯄꯤꯕꯗ ꯑꯗꯨ ꯑꯣꯏꯅ ꯂꯧꯔꯛꯑꯒꯦ ꯐ꯭ꯔꯤꯖꯇꯒꯤ ꯐꯖꯅ ꯏꯪꯕꯗꯣ ꯃꯣꯔꯣꯛ ꯈꯔ ꯊꯥꯒꯗꯧꯕꯅꯤꯅꯀꯣ
ꯑ ꯌꯥꯏ ꯃꯔꯣꯛ ꯁꯥꯍꯟꯒꯦ
ꯀꯄꯗ ꯆꯞ ꯆꯥꯗꯣꯏꯅꯦꯕ